ꯀꯩꯗꯧꯔꯤꯅꯣ
ꯑꯁ ꯀꯩꯗꯧꯔꯅꯤ ꯋꯥꯔꯦꯅ ꯍꯥꯏꯄꯥꯝꯃꯤꯅ ꯐꯦꯟ ꯑꯃ ꯐꯦꯟ ꯑꯃ ꯊꯥꯔꯒꯅ ꯅꯨꯡꯉꯥꯏꯅ
ꯆꯥꯛ ꯏꯁꯤꯡꯗꯤ ꯆꯥꯈ꯭ꯔꯕꯣ
ꯆꯥꯛꯁꯦ ꯆꯥꯛꯁꯦ ꯑꯦꯝ ꯌꯨꯗꯒꯤ ꯑꯦꯝ ꯌꯨ ꯀꯦ ꯑꯦꯐ ꯁꯤꯗꯒꯤ ꯁꯦꯠꯆꯜꯂꯦ
ꯅꯨꯄꯤꯅ ꯂꯩꯕꯤꯔꯤꯔꯣ ꯅꯪ ꯅꯨꯄꯤꯅ
ꯆꯠꯂꯣ ꯍꯣꯏ ꯅꯨꯡꯇꯤ ꯑꯗꯨꯝ ꯂꯩꯍꯟꯒꯗ꯭ꯔꯣ ꯀꯩꯅꯣꯅꯤ
ꯅꯪꯖꯦꯉꯣ ꯑꯩꯅ ꯉꯥꯡꯕ ꯅꯠꯇꯦ ꯌꯦꯡꯉꯣ ꯃꯤꯅ ꯑꯗꯨꯝ ꯍꯥꯏꯌꯦꯉꯣ ꯉꯁꯥꯏ ꯑꯩꯈꯣꯏ ꯏꯃꯥꯟꯅꯕ ꯃꯉꯥꯂ ꯑꯗꯨꯝ ꯂꯥꯛꯑꯝꯃꯦ
ꯑꯥ ꯑꯥ ꯑꯥ ꯃꯉꯥꯟ ꯀꯩꯅꯣ ꯑꯣꯏꯗꯣꯏꯔꯥ ꯑ ꯕꯤꯁꯅꯨꯄꯨꯔꯒꯤ ꯃꯤ ꯃꯁꯝ ꯌꯥꯎꯕ ꯌꯥꯎꯗꯕꯩ ꯇꯧꯕ ꯀꯩꯅꯣꯗ ꯃꯤ ꯑꯅꯣꯏꯕꯗꯣ ꯈꯔ ꯂꯩꯕꯒ ꯕꯤ ꯕꯤ ꯄꯤ ꯄꯣꯈꯥꯏꯗꯣꯔꯕꯅꯦ ꯃꯥ
ꯑꯗꯣ ꯃꯉꯥꯟꯗꯤ ꯑꯩꯈꯣꯏ ꯉꯅꯥꯛꯇ ꯂꯥꯛꯑꯒ ꯂꯨꯄꯥ ꯆꯥꯥꯃꯒꯤ ꯌꯦꯟꯊꯣꯡꯕ ꯂꯩꯔꯒ ꯆꯥꯁꯤ ꯂꯥꯛꯑꯦ ꯂꯥꯛꯑꯦ ꯃꯃꯥꯟ ꯑꯃ ꯄꯨꯔꯛꯑꯒ ꯃꯃꯥꯟꯅꯕꯗꯣ ꯀꯩ ꯃꯃꯤꯡꯉꯕ ꯑꯣ ꯕꯦꯁꯀꯤ ꯍꯥꯏꯗꯤ ꯃꯣꯏꯔꯥꯡꯗꯒꯤꯅ ꯍꯥꯏꯅꯦ
ꯃꯣꯢꯔꯥꯡꯗꯩꯅꯦ
ꯃꯥꯗꯤ ꯀꯩꯀꯩ ꯇꯧꯔꯤꯅꯣ ꯍꯧꯖꯤꯛꯁꯦ
ꯃꯥ ꯑꯝꯕꯦꯗꯀꯔ ꯑꯝꯕꯦꯗꯀꯔ ꯂꯣꯏꯔꯝꯃꯅꯤ ꯍꯟꯗꯛ ꯂꯣꯏꯗꯣꯏꯔꯝꯒꯅꯤ ꯑꯝꯕꯦꯗꯀꯔ
ꯑꯣ ꯃꯥꯁꯨ ꯑꯝꯕꯦꯗꯀꯔꯅꯦꯕ
ꯎꯝ ꯔꯤꯋꯥꯜꯗꯣ ꯍꯣꯢ ꯄꯨꯟꯕꯅꯤ
ꯑꯣ ꯂꯥꯏꯔꯤꯛ ꯂꯥꯏꯁꯨꯗꯤ ꯑꯗꯨꯝ ꯍꯥꯏꯛꯄꯅꯤꯅꯦ
ꯎꯝ ꯃꯉꯥꯗꯣ ꯅꯣꯏꯗ ꯂꯨꯄꯥ ꯆꯥꯝꯃ ꯌꯦꯟ ꯄꯨ ꯂꯥꯛꯑꯝꯃꯦꯕ
ꯑꯥ
ꯊꯣꯡꯃꯔꯣ ꯀꯩꯅꯣ
ꯑꯊꯣꯡꯕꯅꯦ
ꯎꯝ
ꯁꯨꯝ ꯃꯥꯁꯨ ꯁꯨꯝ ꯑꯩꯈꯣꯏꯁꯤꯗ ꯆꯥꯛ ꯆꯥꯗ ꯀꯨꯏꯔꯦ ꯆꯥꯁꯤꯅ ꯃꯣꯏꯕꯥꯏꯅꯤ ꯂꯥꯛꯑꯦ
ꯁꯤꯗ ꯎꯝ
ꯑꯗꯨꯝ ꯆꯥꯃꯤꯟꯅꯔꯒ ꯑꯗꯨꯝ ꯊꯥꯗꯣꯛꯈ꯭ꯔꯦ
ꯁꯤꯔꯣꯡ ꯑꯦ ꯃꯥꯕꯨꯊꯦ ꯂꯥꯏ ꯎꯝ ꯑꯩꯔꯣ
ꯎꯝ
ꯁ ꯃꯥꯁꯇꯔ ꯂꯣꯏꯁꯜꯂꯦ ꯑꯗꯨꯒ ꯄꯤ ꯑꯩꯁ ꯗꯤ ꯀꯩꯀꯩ ꯇꯧꯕꯩ ꯇꯧꯔꯤ ꯃꯅꯤꯄꯨꯔꯤꯗ ꯂꯣꯏꯁꯤꯜꯂꯤꯅꯤ ꯑꯩꯈꯣꯏ ꯏꯄꯥ ꯏꯄꯨꯒꯤ ꯏꯄꯥ ꯏꯄꯨ ꯒꯤ ꯁꯕꯖꯦꯛꯇ ꯍ ꯑꯡ ꯑꯉꯥꯡ ꯈꯔ ꯀꯩꯅꯣ ꯇꯧꯋꯦ ꯃꯣꯏ
ꯂꯥꯡꯒꯅꯣ ꯇꯥꯅꯤꯡ ꯂꯥꯡ
ꯑꯩ ꯂꯥꯡꯒ ꯅꯨ ꯍꯥꯏꯗꯔꯣ
ꯎꯝ ꯀꯩꯅꯣ ꯇꯧꯕ꯭ꯔꯣ ꯅꯪ ꯎꯝ ꯑꯗꯨꯗꯤ ꯍꯧꯖꯤꯛ ꯀꯩꯀꯥ ꯅꯪ ꯀꯩꯌꯦ ꯑꯥ ꯀꯩꯅꯣꯝ ꯍꯥꯏꯗꯥꯏꯅꯦ ꯅꯪꯅ ꯕꯤꯔ ꯇꯤꯀꯦꯟꯗꯔ꯭ꯖꯤꯠ ꯌꯨꯅꯤꯚꯔꯁꯤꯇꯤꯗꯔꯣ ꯈꯣꯏꯅ ꯇꯝꯅꯤꯅ ꯇꯧꯕꯗꯣ
ꯑꯥ ꯕꯤꯔ ꯇꯤꯀꯦꯟꯗꯔ꯭ꯖꯤꯠꯇꯥ ꯁꯄ꯭ꯤꯁꯦꯜ ꯕꯦꯗ
ꯗꯨꯒꯤ ꯏꯁꯄꯤꯁꯦꯜ ꯕꯦꯗ ꯍꯥꯏꯁꯤꯅ ꯑꯩꯈꯣꯏꯒꯤ ꯁꯨꯝ ꯇꯝꯅꯔꯤꯕ ꯕꯦꯗꯁꯤꯒ ꯍꯥꯏꯗꯤ ꯂꯩꯗꯅ ꯑꯦꯝ ꯌꯨꯗ ꯑꯗꯒꯤꯗꯤ ꯑꯦꯁꯀꯨꯂꯥꯗ ꯑꯗꯒꯤꯗꯤ ꯃꯌꯥꯝ ꯂꯩꯗꯅ ꯕꯦꯗ ꯇꯝꯐꯝꯁꯦ
ꯎꯝ
ꯑ ꯁꯨꯝꯕꯒꯤ ꯕꯦꯗ ꯁꯤꯒ ꯃꯥꯅ ꯕ꯭ꯔꯥ ꯅꯣꯏꯒꯤꯅ ꯏꯁꯄꯤꯁꯦꯜ ꯇꯞꯄꯤꯁꯤꯅ ꯀꯔꯤ ꯂꯩꯒꯦ ꯏꯁꯄꯤꯁꯦꯜꯒ ꯑꯃꯨꯛ ꯇꯞꯁꯤꯜꯂꯛ ꯏꯁꯤꯅ ꯌꯥꯝꯅ ꯀꯩꯅꯣ ꯑꯣꯏꯕ ꯕꯦꯗ ꯑꯣꯏꯕ ꯖꯥꯠꯂꯕ ꯑꯋꯥꯡꯕ ꯊꯥꯛꯀꯤ
ꯀꯩꯅꯣꯅꯤꯗ ꯀꯩꯅꯣ ꯑꯩꯗꯤ ꯏꯁꯄꯤꯁꯦꯜ ꯕꯦꯠ ꯍꯥꯏꯁꯤꯅ ꯑꯃꯨꯛ ꯑꯦꯞ ꯑꯦ ꯑꯦꯞ ꯅꯣꯔꯃꯦꯜ ꯑꯣꯏꯕ ꯀꯥꯡꯕꯨꯗꯣ ꯑꯉꯥꯡꯁꯤꯡ ꯂꯩꯗꯅ ꯁꯝꯗꯝ ꯑꯣꯏꯔꯕ ꯗꯥꯎꯟ ꯁꯤꯟꯗ꯭ꯔꯣꯝ ꯅꯥꯕ ꯀꯔꯤ ꯀꯔꯤ ꯑꯉꯥꯡꯁꯤꯡꯗꯣ ꯇꯥꯛꯄꯤ ꯇꯝꯕꯤꯕꯒꯤ ꯋꯥꯅꯤꯗ ꯑꯩꯈꯣꯏꯅ ꯍꯥꯏꯗꯤ ꯇꯤꯆꯤꯡ ꯑꯩꯈꯣꯏꯒꯤ ꯇꯤꯆꯤꯡꯒꯤ ꯇꯦꯛꯅꯤꯛ ꯁꯤꯖꯤꯟꯅꯔꯒ ꯍꯥꯏꯗꯤ ꯃꯣꯏꯁꯦ ꯑꯁꯦꯡꯕꯩꯗꯤ ꯆꯨꯝꯅꯒꯤ ꯁ꯭ꯀꯨꯜꯗ ꯊꯥꯕ ꯌꯥꯗꯦꯗꯅ ꯍꯥꯏꯗꯤ ꯀꯩꯁꯨ ꯃꯌꯦꯛ ꯆꯠ ꯇꯦꯗꯅ ꯑꯗꯨꯅ ꯑꯩꯈꯣꯏꯅ ꯑꯩꯈꯣꯏꯒꯤ ꯑꯣꯏꯕ ꯀꯩꯅꯣꯝꯃ ꯃꯣꯏ ꯇꯥꯛꯄꯤꯕ ꯀꯩꯅꯣ ꯂꯣꯏ ꯇꯝꯗꯣꯏꯅꯦ ꯑꯩꯈꯣꯏ ꯀꯩꯅꯣ ꯇꯧꯗꯣꯏꯁꯦ ꯑꯗꯨꯗ ꯇꯧꯔꯒ ꯇꯥꯛꯇꯣꯏꯅꯦ ꯃꯣꯏꯁꯦ ꯀꯃꯥꯏꯅ ꯀꯩꯅꯣ ꯇꯧꯍꯟꯅꯤ ꯍꯩꯍꯟꯅꯤ ꯈꯣꯠꯅꯤꯗꯣ ꯈꯔ ꯃꯌꯦꯛ ꯆꯠꯂꯝꯅꯤ ꯈꯣꯠꯅꯤ ꯂꯣꯏ ꯇꯥꯛ ꯇꯥꯔꯦ ꯑꯗꯨꯣꯏꯅꯦ ꯑꯩꯈꯣꯏꯅ ꯑꯗꯨꯒꯤ ꯂꯝꯗ ꯇꯝꯕꯩ ꯋꯥꯅꯤꯗ
ꯑꯗꯨ ꯇꯝꯕꯒꯤ ꯑꯍꯥꯟꯕꯒꯤ ꯄ꯭ꯔꯣꯁꯦꯁꯁꯦ ꯑꯗꯨꯒꯤ ꯇꯝꯒ ꯍꯥꯏꯗꯤ ꯑꯩꯈꯣꯏꯅ ꯑꯦꯛꯖꯥꯝ ꯍꯥꯟꯅ ꯊꯥꯕ꯭ꯔꯥ ꯅꯠꯇ꯭ꯔꯒ ꯐꯣꯝ ꯑꯃ ꯂꯧꯔꯒ ꯃꯦꯟꯁꯤꯜꯂꯒ ꯊꯥꯖꯤꯟꯕ꯭ꯔꯥ ꯀꯃꯥꯏꯅ ꯇꯧꯋꯦ
ꯐꯣꯝ ꯐꯣꯝ ꯑꯃ ꯂꯧꯔ ꯊꯥꯖꯟꯗꯣꯏꯅꯦ ꯃꯣꯏ ꯃꯥꯛ ꯃꯥꯛ ꯕꯦꯁꯤꯁ ꯇ ꯈꯟꯕꯅꯦ
ꯑꯣ ꯃꯥꯛꯇ ꯑꯣꯏꯅ ꯈꯜꯂꯦꯕ
ꯑꯥ ꯑꯦꯛꯖꯥꯝ ꯊꯔꯣꯏ ꯅꯪꯒꯤ ꯒ꯭ꯔꯦꯖꯨꯋꯌꯦꯁꯟ ꯒ꯭ꯔꯦꯖꯨꯋꯦꯁꯟꯒꯤ ꯃꯥꯔꯛꯅꯦ ꯇꯦꯟꯒꯤ ꯃꯥꯔꯛꯅꯦ ꯇꯨꯌꯦꯜꯞꯀꯤ ꯃꯥꯔꯛꯅꯦ ꯌꯦꯡꯉ ꯌꯦꯡꯉ ꯈꯜꯂꯛ ꯀꯅꯤ
ꯎꯝ ꯅꯣꯏꯗꯤ ꯈꯜꯂꯛꯑꯕ ꯈꯜꯂꯛ
ꯀꯩꯅꯣꯅꯦ ꯑꯩꯅ ꯈꯟꯗ꯭ꯔꯗꯤ ꯀꯩꯅꯣꯅꯦ ꯍꯦ
ꯎꯝ ꯑꯗꯨꯝ ꯈꯜꯂꯦ ꯇꯝꯃꯅꯤ
ꯇꯝꯕꯅꯤ ꯃꯤꯡ ꯆꯟꯁꯤꯟꯈ꯭ꯔꯦ ꯂꯨꯄꯥ ꯂꯤꯁꯤꯡ ꯀꯨꯟ ꯃꯉꯥ ꯆꯟꯍꯟꯈ꯭ꯔꯦ ꯁꯦꯃꯤꯁꯇꯔ ꯁꯦꯃꯤꯁꯇꯔ ꯃꯔꯤꯅꯦ ꯁꯦꯃꯤꯁꯇꯔ ꯃꯔꯤꯒꯤ ꯂꯤꯁꯤꯡ ꯀꯨꯟꯃꯉꯥ ꯀꯨꯟꯃꯉꯥ ꯂꯨꯄꯥ ꯂꯥꯛ ꯑꯃ ꯂꯨꯄꯥꯣꯏ ꯂꯥꯛ ꯑꯃꯁꯦ ꯆꯍꯤ ꯑꯅꯤ
ꯑꯥ
ꯍꯣꯝ ꯐꯤꯂꯞꯀꯤꯒ ꯂꯨꯄꯥ ꯂꯥꯛ ꯄꯨꯂꯞꯅ ꯂꯨꯄꯥ ꯂꯥꯛ ꯑꯃꯒ ꯂꯤꯁꯤꯡ ꯇꯔꯥ ꯍꯣꯤꯂꯞ ꯄꯥꯔꯒ ꯆꯁ ꯎꯝ
ꯅꯪ ꯂꯩꯐꯝ ꯆꯥꯐꯝꯗꯤ ꯌꯨꯝꯗꯒꯤ ꯑꯗꯨꯝ ꯂꯥꯛꯀꯗ꯭ꯔꯥ ꯀꯗꯥꯥꯏꯗꯒꯤ ꯂꯩꯒꯔꯥꯝꯇ ꯂꯩꯇꯣꯏꯔꯣ ꯀꯃꯥꯏ ꯇ ꯇꯧꯗꯣꯏꯅꯦ ꯅꯨꯡꯒꯤ
ꯌꯥꯗꯒꯤ ꯐꯗꯤ ꯁꯤꯗ ꯑꯗꯨꯝ ꯂꯩꯅꯤꯅ ꯑꯦꯝ ꯌꯨꯗ ꯑꯗꯨꯝ ꯂꯩꯅꯤ ꯅꯠꯇ꯭ꯔꯒ ꯔꯦꯟꯇ ꯂꯩꯕ ꯑꯃ
ꯑꯣ ꯀꯃꯥꯏꯅ ꯑꯣꯏꯣꯏꯅꯦꯕ
ꯑꯥ ꯀꯃꯥꯏꯅ ꯇꯧꯅꯤ ꯍꫭꯁꯇꯜꯒ ꯂꯩꯕꯁꯦ ꯃꯥꯡꯉꯦ ꯀꯅ ꯀꯅꯜꯁꯤ ꯑꯗꯨ ꯑꯗꯨꯝ ꯂꯩ ꯊꯧꯕꯥꯜꯗꯒꯤ
ꯑꯁ
ꯉꯎꯁꯟꯅꯕ ꯃꯣꯏ ꯃꯌꯥꯝꯁꯦ ꯎꯕꯗ ꯑꯩ ꯃꯣꯠꯁꯦ ꯂꯩꯅꯤꯡꯗ꯭ꯔꯕꯦꯟꯒꯨꯝꯕ ꯐꯤ ꯑꯁꯤꯗ ꯈꯔ ꯁꯦꯄꯔꯦꯠ ꯑꯣꯏꯅ ꯏꯁꯥꯁꯦ ꯇꯣꯉꯥꯟꯅ ꯑꯣꯏꯅ ꯂꯩꯔꯁꯨꯁꯨ ꯈꯟꯕꯅꯤ
ꯀꯥꯔꯅꯥꯁꯤꯠꯇꯣ ꯀꯩꯅꯣ ꯇꯧꯋꯗ ꯑꯩꯈꯣꯏ ꯄꯨꯟ ꯀꯥꯟꯗ ꯅꯪ ꯅꯃꯥꯟꯅꯕꯁ ꯊꯧꯕꯥꯜꯒꯤ ꯋꯥꯡꯅꯤꯡꯤꯡꯒꯤꯗꯣ ꯅꯠꯇ꯭ꯔꯣ
ꯑꯣ ꯋꯥꯡꯖꯤꯡꯒꯤꯗꫭ
ꯑꯣ ꯃꯗꯤ ꯑꯗꯨꯝ ꯒ꯭ꯌꯥꯟ ꯇꯥꯥꯏꯗ ꯍꯥꯏꯗꯤ ꯃꯤꯒꯤ ꯐꯅꯕ ꯇꯧꯏꯤ ꯍꯥꯏ ꯅꯨꯄꯤꯉꯥꯡꯁꯨ ꯀꯣꯏꯗꯦ ꯍꯥꯏ ꯒ꯭ꯌꯥꯟ ꯇꯥꯅ ꯑꯗꯨꯝ ꯂꯥꯏꯔꯤꯛ ꯂꯥꯏꯁꯨ ꯄꯥꯔꯒ ꯂꯥꯏꯕꯦꯔꯤꯗ ꯆꯠꯂꯒ ꯑꯗꯨꯝ ꯂꯩ ꯍꯥꯏ ꯅꯪꯗꯤ ꯈꯔꯁꯤꯟꯅ ꯍꯥꯏꯔ ꯀꯥꯟꯗꯗꯤ ꯁꯨꯃꯥꯏꯅ ꯍꯥꯏꯗ ꯑ ꯅꯝꯕꯣꯟꯗꯒꯤ ꯅꯨꯄꯤ ꯑꯃ ꯀꯣꯏꯌꯦꯌꯦ ꯑꯗꯒꯤ ꯅꯨꯄꯤꯗꯨꯅ ꯅꯥ ꯄꯥꯏꯌꯨ ꯄꯥꯏ ꯂꯦꯞꯨ ꯍꯥꯏ ꯂꯦꯞꯄꯤ ꯐꯝ ꯍꯥꯏ ꯐꯝꯃꯤ ꯊꯕꯐꯝ ꯆꯠꯁꯦ ꯍꯥꯏꯔꯁꯖ ꯀꯣꯏꯄꯨ ꯄꯨꯔꯒ ꯗ꯭ꯔꯥꯏꯚꯔ ꯑꯣꯏꯅ ꯊꯝꯃꯤ ꯅꯨꯄꯤꯗꯨꯒꯤ
ꯑꯩꯒ ꯐꯔꯤ ꯀꯅꯖꯤꯗꯤ ꯀꯥꯏꯗ ꯃꯥ ꯑꯩ ꯍꯦꯛ ꯆꯪꯉꯨꯕ ꯃꯣꯏ ꯀꯥ ꯆꯪꯉꯨꯕꯁꯦ ꯍꯦꯛꯇ ꯅꯨꯄꯤ ꯐꯣꯟ ꯅꯨꯄꯤ ꯑꯃꯒ ꯋꯥꯔꯤ ꯁꯥꯟꯅꯔꯝꯅꯤ ꯑꯃ ꯋꯥꯔꯤ ꯁꯗꯔꯅꯤ ꯑꯩ ꯂꯥꯡꯒꯅꯨ ꯁꯨꯝ ꯇꯧꯔꯒ ꯂꯥꯡꯒꯅꯨ ꯍꯥꯏꯔꯒ ꯑꯗꯨꯝ ꯀꯩꯅꯣ ꯇꯧꯅꯤ ꯑꯗꯒꯤ ꯈꯪꯗꯦ ꯅꯨꯡꯉꯥꯏ ꯅꯨꯃꯤꯠ ꯇꯥꯕ ꯑꯗꯨꯝ ꯀꯩ ꯍꯥꯏꯅꯤ ꯀꯩꯗꯧꯔꯤꯅꯣꯁꯨ ꯈꯪꯗꯦ ꯃꯥ ꯂꯩꯔꯤꯗꯣ ꯑꯦꯝ ꯌꯨ ꯗꯨꯗ ꯍꯦꯛ ꯇꯝꯃꯤꯔ ꯇꯗꯨꯗ ꯂꯥꯏꯕ꯭ꯔꯦꯔꯤ ꯆꯪꯕ ꯅꯣꯡꯃꯇ ꯎꯗꯦ ꯑꯩꯅ ꯇꯝꯕꯤꯔ ꯇꯝꯕꯤꯔ ꯈꯪꯗꯦ ꯃꯌꯥ ꯌꯥꯝꯃꯥꯡ ꯌꯥꯝꯃꯥꯡꯗ ꯍꯤꯒꯠꯂ ꯑꯗꯨꯝ ꯂꯩ ꯃꯌꯥꯝ ꯈꯔꯆꯧꯕꯅꯤ
ꯑꯗꯩꯗꯤ ꯑꯩꯅ ꯀꯔꯦꯟꯁꯤꯗ ꯍꯥꯏꯗꯣꯛ ꯐꯍꯟꯕ ꯁꯣꯏꯔ ꯅꯞꯄ ꯁꯣꯏꯔꯔꯣꯏꯅ
ꯍꯖꯤ ꯃꯆꯥꯥ ꯃꯣꯏ ꯁꯥꯏꯒꯗꯧ ꯉꯗꯅꯣ
ꯃꯥꯅꯤ ꯃꯥꯅꯤ ꯑꯗꯣ ꯀꯩꯅꯣ ꯃꯥꯟꯒꯦ ꯇꯧꯕꯅꯤꯅꯦ ꯅꯪꯒꯤ ꯅꯃꯥꯟꯅꯕ ꯑꯃ ꯊꯥꯡꯒ ꯃꯆꯥ ꯑꯃ ꯂꯩꯗꯅ
ꯑꯥ
ꯑꯗꯨꯗꯣ ꯃꯣꯏꯒꯤ ꯀꯒꯥꯔꯤ ꯍꯣꯝ ꯏꯁꯇꯦ ꯂꯣꯛꯇꯥꯛ ꯄꯥꯠꯇ ꯂꯩꯕ ꯈꯣꯠꯄ ꯑꯗꯨꯃꯥꯏꯅ ꯇꯧꯕ ꯚꯏ ꯑꯗꯨꯒꯤ ꯄꯩꯁꯥ ꯅꯨꯡꯁꯥꯗꯣ ꯑꯩꯈꯣꯏꯅ ꯇꯤꯛꯀꯦꯠ ꯀꯛꯀꯦ ꯍꯥꯏꯔꯒꯅ ꯀꯃꯥꯏꯅ ꯇꯧꯅꯤ ꯆꯠꯄꯒꯤ ꯂꯥꯛꯄꯒꯤ ꯆꯥꯕꯒꯤ ꯊꯛꯄꯒꯤ ꯀꯃꯥꯏ ꯀꯃꯥꯏꯅ ꯃꯤ ꯀꯌꯥ ꯈꯣꯠꯄ ꯀꯃꯥꯏꯅ ꯇꯧꯒꯦ ꯑꯗꯨꯕꯨ ꯑꯃꯇꯪ ꯍꯥꯏ ꯐꯇꯪꯗ ꯇꯥꯛꯀꯦꯔꯣ ꯅꯪ ꯈꯪꯉꯗꯤ ꯈꯪꯕ꯭ꯔꯣ ꯅꯪꯕꯣ
ꯈꯪꯉꯦ ꯈꯪꯉꯦ ꯅꯣꯡꯃꯒꯤ ꯑꯌꯨꯛ ꯑꯌꯨꯛ ꯑꯌꯨꯛ ꯅꯨꯡꯊꯤꯟ ꯀꯩꯅꯣ ꯇꯧꯕ ꯆꯥꯛ ꯆꯥꯒꯦ ꯍꯥꯏꯔꯒꯅ ꯃꯤ ꯑꯃꯗ ꯂꯨꯄꯥ ꯆꯍꯨꯝ ꯆꯍꯨꯝ
ꯑꯥ
ꯁꯣꯝ ꯁꯣꯝꯁꯦ ꯄ꯭ꯂꯁ ꯀꯤꯆꯟꯒꯤ ꯀꯤꯆꯟꯒꯤ ꯂꯨꯄꯥ ꯂꯤꯁꯤꯡ ꯑꯃ ꯂꯥꯛꯑꯅꯤ
ꯑꯝ
ꯀꯆꯪꯒꯤ ꯂꯤꯁꯤꯡ ꯑꯃ ꯂꯥꯛꯄꯅꯤ ꯅꯣꯏ ꯒ꯭ꯌꯥꯁ ꯀꯩꯀꯩ ꯂꯣꯏ ꯄꯤꯔꯑꯅꯤ ꯀꯣꯛ ꯀꯣꯜ ꯂꯤꯛ ꯄꯤꯔꯑꯅꯤ ꯏꯁꯤꯡ ꯆꯖꯥꯔ ꯑꯃ ꯄꯤꯔꯛꯑꯅꯤ ꯀꯔꯤ ꯀꯔꯤ ꯂꯣꯏ ꯄꯤꯔꯅꯤ ꯀꯨꯀꯔ ꯀꯔꯤ ꯀꯔꯤ ꯂꯣꯏ ꯄꯤꯔꯛꯅꯤ ꯑꯗꯨꯒ ꯑ ꯅꯪꯒꯤ ꯅꯣꯏꯒꯤ ꯕꯣꯠ ꯕꯣꯠꯇ ꯆꯪꯗꯣꯏꯅꯤꯗꯅ
ꯑꯥ
ꯕꯣꯠꯇ ꯆꯪꯕꯁꯦ ꯂꯨꯄꯥ ꯎ ꯕꯣꯠꯇ ꯂꯨꯄꯥ ꯆꯥꯝꯃꯉꯥ ꯀꯛꯇꯣꯏꯅꯦꯕ ꯇꯤꯀꯦꯠ
ꯎꯝ
ꯂꯨꯄꯥ ꯆꯥꯝꯃꯉꯥꯁꯤꯅ ꯍꯟꯗꯣꯛ ꯍꯟꯖꯤꯟꯒꯤ ꯕꯣꯠꯀꯤ ꯑꯗꯨ ꯂꯩꯔꯦ ꯑꯦ ꯅꯨꯡꯗꯥꯡꯒꯤꯗ ꯅꯨꯡꯗꯥꯡꯒꯤꯗ ꯃꯤ ꯑꯃ ꯆꯥꯝꯃꯉꯥ ꯆꯥꯝꯃꯉꯥ ꯑꯣꯥꯛꯛꯇꯅꯤ ꯍꯆꯥꯟꯒꯤ ꯀ
ꯅꯨꯡꯗꯥꯡ ꯂꯦꯞꯄꯒꯤꯔꯣ ꯂꯨꯄꯥ ꯆꯥꯝꯃꯉꯥ ꯍꯥꯏꯁꯦ
ꯑ ꯑꯗꯨꯗ ꯂ ꯁꯗꯤ ꯊꯧꯕꯥꯜ ꯃꯆꯥ ꯖꯨꯒꯤ ꯍꯣꯏ ꯑꯗꯩ ꯀꯔꯖꯤ ꯃꯌꯥꯆꯧꯕꯗꯣ ꯍꯣꯏ ꯑꯍꯟ ꯁꯨꯕꯥꯁꯟ ꯑꯃ ꯂꯩꯕꯅꯦ ꯍꯣꯁꯇꯦꯜ ꯅꯝꯕꯔ ꯋꯥꯟꯗ
ꯃꯣꯏ ꯇꯧꯔꯒ ꯃꯉꯥ ꯃꯉꯥ ꯃꯉꯥ ꯂꯩꯅ ꯁꯤꯛꯁꯇꯤ ꯅꯨꯄꯥ ꯑꯃ ꯂꯩꯕ ꯑꯗꯨꯣ
ꯑꯝ
ꯑꯗꯨꯒ ꯇꯧꯔꯒ ꯂꯦꯛꯎ ꯂꯦꯛꯎꯁꯤꯁꯨ ꯌꯥꯏ ꯅꯣꯡꯃ
ꯑꯩꯈꯣꯏ ꯑꯩꯈꯣꯏ ꯆꯠꯄꯒꯤꯗꯤ ꯄꯩꯁꯥ ꯀꯌꯥꯗꯒ ꯍꯥꯏꯅ ꯉꯝꯗꯣꯏꯅꯣ ꯎꯝ
ꯑꯩꯣꯏ ꯇꯔꯨꯛ ꯇꯔꯦꯠ ꯆꯠꯂꯗꯤ ꯀꯤꯁꯟꯗꯨꯃ ꯐ꯭ꯔꯤ ꯑꯣꯏꯔꯅꯤ ꯑꯩꯈꯣꯏ ꯇꯔꯨꯛ ꯇꯔꯦꯠ ꯆꯠꯄꯁꯦ ꯀꯤꯆꯟꯗꯨꯃ ꯐ꯭ꯔꯤ ꯑꯣꯏꯔꯅꯤ ꯑꯗꯩ ꯃꯤ ꯃꯤ ꯑꯅꯤ ꯃꯤ ꯑꯅꯤꯃꯒ ꯐ꯭ꯤ ꯑꯣꯏꯔꯅꯤ ꯂꯨꯄꯥ ꯂꯤꯁꯤꯡ ꯑꯅꯤꯃꯨꯛꯀꯤ ꯑꯣꯞ ꯑꯣꯏꯔꯅꯤ
ꯑꯗꯣ ꯑꯥ ꯃꯣꯏꯒꯤ ꯑꯗꯨꯗ ꯂꯦꯛꯄ ꯆꯥꯕꯒꯤ ꯑꯩꯈꯣꯏꯅ ꯑꯩꯈꯣꯏꯅ ꯂꯩꯒꯦ ꯍꯥꯏꯔꯗꯤ ꯑꯩꯈꯣꯏ ꯅꯠꯇ꯭ꯔꯁꯨ ꯑꯇꯣꯞꯄ ꯃꯤ ꯑꯃꯅ ꯀꯌꯥ ꯂꯩꯖꯒꯦ ꯈꯣꯠꯆꯒꯦ ꯍꯥꯏꯕꯗꯤ ꯑꯗꯨꯝ ꯐꯣꯟ ꯇꯧꯔꯒ ꯇꯧꯗꯣꯏꯔꯥ ꯅꯠꯇ꯭ꯔꯒ ꯑꯣꯟꯂꯥꯏꯟ ꯕꯨꯀꯤꯡ ꯇꯧꯗꯣꯏꯔꯥ ꯀꯃꯥꯏ ꯀꯃꯥꯏꯅꯒ ꯃꯣꯏꯒꯤ ꯁꯦꯇꯜꯒꯇꯣ ꯑꯗꯨꯝ ꯍꯥꯡꯉ ꯂꯩꯕ꯭ꯔꯥ ꯑꯋꯥꯠ ꯑꯄꯥ ꯀꯃꯥꯏꯅ ꯀꯃꯥꯏ ꯇꯧꯔꯒ ꯍꯪꯗꯣꯏꯅꯣ
ꯐꯣꯟ ꯇꯧꯔꯒ ꯃꯣꯏ ꯅꯝꯕꯔ ꯅꯝꯕꯔ ꯀꯩꯀꯩ ꯄꯤꯌꯨꯗꯣ ꯐꯣꯟ ꯇꯧꯔꯒ ꯕꯨꯛꯀꯤꯡ ꯇꯧꯗꯣꯏꯅꯦꯕ ꯅꯣꯏꯅ ꯕꯨꯀꯤꯡꯗꯣ ꯅꯣꯏꯅ ꯁꯣꯏꯗꯕꯤ ꯂꯩꯔꯅꯤ ꯍꯥꯏꯇꯥꯔꯒꯗꯤ ꯄꯩꯁꯥ ꯂꯨꯄꯥ ꯆꯥꯝꯃꯉꯥ ꯀꯥꯞꯁꯤꯟ ꯈꯟꯗꯣꯏꯅꯦꯕ ꯆꯥꯝꯃꯉꯥꯃꯨꯛ ꯑꯗꯨꯒ ꯕꯨꯛꯀꯤꯡ ꯇꯧꯔꯅꯤ ꯁꯟꯗꯦꯒꯨꯝꯕ ꯁꯦꯇꯔꯗꯦꯒꯨꯝꯕꯗꯤ ꯃꯤ ꯌꯥꯝ ꯊꯤꯅ ꯆꯤꯜꯂꯦ ꯃꯣꯏ ꯃꯣꯏꯒꯤ ꯕꯨꯛꯀꯤꯡ ꯃꯣꯏ ꯕꯨꯛ ꯇꯧꯕꯩ ꯃꯤꯁꯦ ꯍꯥꯡꯗꯦꯕ
ꯑꯣ
ꯑꯇꯣꯞꯄ ꯑꯇꯣꯞꯄ ꯃꯇꯝꯗꯗꯤ
ꯎꯝ ꯀꯩꯅꯣ ꯀꯩꯅꯣ ꯇꯧꯕ꯭ꯔꯣ ꯍꯥꯏꯗꯤ ꯃꯣꯏ ꯑꯗꯨꯒꯤ ꯑꯩꯈ ꯑꯍꯤꯡ ꯂꯛꯐꯝ ꯍꯥꯏꯗꯤ ꯍ ꯏꯁꯇꯦꯁꯔꯤꯗ
ꯎꯝ
ꯁꯣꯟꯗꯣ ꯍꯥꯏꯗꯤ ꯀꯃꯥꯏꯅꯒ ꯐꯨꯝ ꯃꯊꯛꯇ ꯁꯥꯔꯤꯅꯤ ꯍꯥꯏ ꯑꯗꯨ ꯁꯥꯕꯗ ꯌꯣꯅ ꯔꯤꯔ ꯎ ꯅ ꯁꯥꯔꯤꯔ ꯍꯥꯏꯕꯗꯤ ꯃꯣꯏꯁꯦ ꯀꯪꯐꯗ ꯍꯥꯏꯗꯤ ꯃꯣꯏꯅ ꯂꯩꯔꯤꯗꯨꯅ ꯏꯁꯤꯡ ꯏꯏꯅꯤꯗꯅ ꯏꯁꯤꯡ ꯏꯏꯗ ꯑꯗꯨꯝ ꯊꯥꯔꯤꯔ ꯀꯪꯐꯥꯗꯗꯤ ꯂꯩꯕ ꯑꯀꯪꯕꯔꯣꯝꯗ ꯑꯩꯈꯣꯏꯅ ꯂꯩꯔꯤꯕ ꯁꯨꯃꯥꯏꯅ ꯀꯪꯕꯁꯤꯗꯒꯤ ꯁꯥꯔꯒ ꯄꯨꯊꯔꯛꯏꯔꯥ ꯑꯩꯈꯣꯏꯒꯤ ꯐꯨꯝꯗꯨꯅ ꯀꯃꯥꯏꯅ ꯇꯧꯔꯒ ꯐꯨꯝꯗꯨꯗ ꯀꯃꯥꯏꯅ ꯁꯥꯥꯏꯔꯤꯅꯣ ꯍꯥꯏꯗꯤ ꯀꯤꯅꯤꯡꯉꯥꯏ ꯃꯆꯥꯛ ꯑꯣꯏꯗꯕ꯭ꯔꯥ ꯑꯩꯈꯣꯏꯗ ꯁꯦꯞꯇꯤ ꯑꯣꯏꯕ꯭ꯔꯥ ꯑꯣꯏꯗꯕ꯭ꯔꯥ ꯑꯗꯨꯒꯤ ꯃꯔꯝꯗꯥꯏꯐ ꯍꯥꯏꯔꯨꯗꯅ
ꯎꯝ ꯃꯣꯏꯁꯦ ꯀꯩꯅꯣꯅꯤꯗ ꯃꯣꯅꯤꯗꯥ ꯐꯨꯝ ꯃꯊꯛꯇ ꯗꯥꯏꯔꯦꯛ ꯁꯥꯕ ꯅꯠꯇꯦ ꯃꯣꯏ ꯑꯃ ꯗꯟ ꯑꯃ ꯄ꯭ꯂꯥꯁꯇꯤꯛꯀꯤ ꯗꯔꯝꯗꯣ ꯈꯪꯉꯤꯗꯅ ꯃꯁꯤꯁꯤꯒꯤ ꯗꯔꯝꯗꯣ ꯃꯌꯥꯝ ꯂꯧꯔꯦꯗꯅ ꯑꯗꯨꯗꯣ ꯃ ꯂ ꯆ ꯗꯔꯝꯗꯣ ꯌꯣꯠꯅ ꯇꯧꯔꯒ ꯁꯧꯔꯦꯗꯅ ꯂꯣꯏꯅ ꯂꯣꯏ ꯁꯝꯖꯟꯟꯅꯔꯦꯗꯅ ꯄ꯭ꯂꯦꯟ ꯑꯣꯏꯍꯜꯂꯦꯗꯅ ꯄꯥꯛꯅ ꯑꯗꯨ ꯃꯊꯛꯇꯨꯗ ꯁꯪ ꯑꯗꯨꯗꯣ ꯑꯗꯨꯝ ꯇꯥꯎꯗꯣꯏꯅꯦꯕ ꯇꯥꯎꯕ ꯄꯣꯠꯅꯤꯅ ꯑꯗꯨꯗꯣ ꯗꯔꯝꯗꯣ ꯗꯅ ꯃꯌꯥꯝꯗꯣ ꯑꯗꯨ ꯑꯗꯨ ꯃꯊꯛꯇꯨꯗ ꯁꯥꯒꯠꯂꯛꯑꯅꯤ ꯁꯥꯒꯠꯄꯁꯦ ꯍꯥꯟꯅꯪꯐ ꯏꯝꯐꯥꯜ ꯑꯗꯨꯗꯥꯏꯗ ꯁꯥꯏꯑꯕ ꯍꯥꯟꯅ ꯁꯥꯔ ꯄꯨꯊꯣꯛꯑꯦꯕ ꯍꯥꯏꯗꯤ ꯍꯥꯟꯗꯗꯤ ꯃꯩ ꯃꯩ ꯀꯩꯀꯩ ꯐꯪꯕ ꯋꯥꯕꯅꯤꯅ ꯀꯪꯐꯥꯜꯗ ꯁꯥꯔꯒ ꯄꯨꯊꯣꯛꯇꯣꯏꯅꯦꯕ ꯌꯣꯠ ꯀꯩꯀꯩ ꯃꯣꯏ ꯌꯣꯠ ꯁꯧꯕ ꯈꯣꯠꯄ ꯣꯏ ꯃꯌꯥꯝ ꯃꯩ ꯃꯌꯥꯝ ꯆꯪꯉꯛꯀꯅꯤꯗꯅ ꯑꯗꯨꯅ ꯄꯨꯊꯣꯛꯑꯒ ꯄꯨꯊꯣꯛꯑꯅꯤ ꯁꯥ ꯂꯣꯏꯕ ꯄꯨꯊꯣꯛꯑꯒ ꯐꯨꯝꯗꯤꯗꯨꯅ ꯐꯨꯝꯗꯤꯗꯨꯅ ꯍꯥꯞꯄ ꯍꯥꯏꯇꯥꯔꯦ ꯃꯣꯏꯒꯤ ꯁꯪꯗꯨꯒꯤ ꯃꯃꯥꯡꯋꯥꯏꯗ ꯍꯥꯏꯗꯤ ꯁꯪꯗꯨꯒꯤ ꯁꯨꯃꯥꯡ ꯑꯣꯏꯅ ꯐꯨꯝꯗꯤꯗꯨꯅ ꯍꯥꯞꯄ ꯍꯥꯏꯇꯥꯥꯏ
ꯑ
ꯐꯨꯝꯗꯤ ꯃꯊꯛꯇ ꯗꯥꯏꯛ ꯁꯥꯕꯗꯤ ꯅꯠꯇꯦꯕ ꯃꯣꯏ ꯇꯔꯝꯗꯨꯅ ꯇꯧꯔꯒ ꯁꯥꯔꯒ ꯇꯧꯍꯜꯂꯤꯅꯦꯕ
ꯑꯗꯣ ꯀꯩꯅꯣꯁꯦ ꯃꯣꯏꯒꯤ ꯑꯩꯈꯣꯏꯒꯤ ꯃꯩꯗꯤ ꯑ ꯏꯌꯥꯏꯗꯅ ꯑꯩꯈꯣꯏꯒꯤ ꯏꯂꯦꯛꯇ꯭ꯔꯤꯛ ꯄꯨꯩꯁꯟꯕ꯭ꯔꯥ ꯅꯠꯇ꯭ꯔꯒ ꯁꯣꯂꯔꯗꯒꯤ ꯁꯖꯤꯟꯅꯅꯕ꯭ꯔꯥ ꯀꯃꯥꯏꯅ ꯃꯩꯒꯤ ꯊꯥꯡꯥꯟꯕꯒꯤ ꯅꯤꯇꯤ ꯅꯤꯌꯣꯝꯁ ꯀꯃꯥꯏꯅ ꯁꯖꯤꯟꯅꯩ
ꯃꯩꯒꯤꯗꯤ ꯃꯒꯤꯗꯤ ꯁꯣꯂꯔꯅꯤꯗ ꯑꯗꯨ ꯁꯣꯂꯔ ꯕꯦꯇ꯭ꯔꯤ ꯁꯣꯂꯔ ꯃꯆꯥ ꯀꯩꯅꯣꯒꯨꯝꯕꯗꯣ ꯃꯩꯗꯤ ꯃꯩꯗꯤ ꯂꯗꯥꯏꯦꯛ ꯄꯨꯁꯟꯗꯦ ꯀꯩꯅꯣꯒꯨꯝꯕ ꯕꯦꯇ꯭ꯔꯤ ꯈꯔ ꯆꯥꯎ ꯄꯨꯁꯜꯂꯛꯗꯤ ꯐꯣꯟ ꯆꯥꯔꯖ ꯇꯧꯕ ꯈꯣꯠꯄꯗꯤ ꯌꯥꯏ ꯑꯗꯣ ꯕꯦꯇ꯭ꯔꯤ ꯈꯔ ꯄꯤꯛꯄ ꯑꯣꯏꯕꯅꯤꯅ